ꯍꯜꯂꯣ
ꯇꯥꯝꯕ꯭ꯔꯣ
ꯇꯌꯦ
ꯑꯣ ꯑꯃ ꯆ ꯇꯔ
ꯀꯔꯤ ꯑꯃ ꯇꯧꯕꯗꯤ ꯌꯥꯗꯦ ꯁꯤꯗ ꯌꯥꯔꯄ ꯀꯔꯝꯕꯗ ꯌꯥꯏꯅꯣ
ꯔ ꯑꯣꯅ ꯍꯥꯏꯔꯒꯦ ꯀꯔꯤ ꯀꯩꯅꯣ
ꯍꯤꯞꯄꯦ
ꯏ ꯋꯥꯔꯤꯌꯦꯦ ꯕꯤ ꯀ ꯀ ꯆ ꯍ ꯑꯩꯖ ꯍ ꯄꯑ ꯋꯥꯔꯤꯁ ꯁꯤ ꯊꯦꯕꯒ ꯊꯦꯡꯒꯨꯒꯒꯤ ꯋꯥꯔꯤ ꯅꯤ
ꯎꯝ
ꯊꯦꯕ ꯇꯦꯡꯒꯨꯋꯥꯔꯤ ꯈꯪꯕꯅꯅꯥ ꯎ
ꯐꯪꯉꯤ
ꯐꯪꯉꯦ
ꯎꯝ
ꯀꯃꯥꯏ ꯇ ꯍ ꯌꯥ ꯀꯃꯥꯏꯅ ꯇꯧꯈꯤꯒꯦ ꯃꯣꯏ ꯁꯤꯅ ꯍꯥꯏꯁꯦ ꯊꯦꯕꯔ ꯊꯦꯡ ꯦꯗ ꯀꯣ ꯑꯅ
ꯊꯦꯅ ꯆꯒꯣ ꯀꯨꯝꯃꯤ ꯍꯦ ꯥꯏ ꯀꯅ ꯀ ꯃ ꯇ꯭ꯔ ꯇ ꯄꯣꯏꯁ ꯅꯠꯇ
ꯊꯦ ꯥꯏ ꯔꯦꯕꯤꯠ
ꯊꯦꯡꯒꯨ ꯍꯥꯏꯁꯤꯅ ꯇꯧꯔ ꯇꯣꯁ
ꯎꯝ
ꯇꯥꯏꯇꯦꯜ ꯇꯣꯇꯁ
ꯋꯥꯔꯤ
ꯅꯨꯡꯁꯥꯔꯤ ꯌꯥꯛꯇ꯭ꯔꯣ ꯍꯣꯏ ꯍ
ꯊꯦꯕꯅ ꯍꯥꯏꯔꯝꯃꯤ ꯊꯦꯡꯒꯨ ꯅꯪ ꯁ ꯑꯣꯟꯊꯣꯛ ꯇꯞꯈ꯭ꯔꯦꯗꯀꯣꯅ ꯑ ꯊꯦꯡꯒꯨꯗ ꯄꯥꯎꯈꯨꯝꯕꯤꯔꯝꯃꯦ ꯁꯨꯃꯥꯏꯅ ꯑꯗꯨꯗ ꯗꯤ ꯃꯔꯨꯞ ꯂꯝꯖꯦꯜ ꯇꯥꯟꯅꯁꯤꯗ ꯆꯦꯜꯂꯦꯟꯁꯦ ꯊꯦꯡꯒꯨꯅꯧ
ꯎꯝ
ꯂꯝꯖꯦꯜ ꯁ꯭ꯋꯥꯊꯥꯕ ꯅꯪꯅ ꯆꯦꯟꯈꯠꯈ꯭ꯔꯕꯁꯨ ꯂꯝꯖꯦꯜꯗꯤ ꯑꯩꯅ ꯊꯣꯏꯒꯅꯤ ꯍꯥꯏꯌꯦ ꯊꯦꯡꯒꯨꯁꯤꯅ ꯀꯟꯐꯤꯗꯦꯟꯁ ꯂꯩꯕꯒꯤ ꯆꯥꯡꯁꯦ ꯑꯗꯒꯤ ꯃꯈꯥꯗ ꯀꯩꯗꯧꯔꯕ
ꯍꯥꯏꯥꯏꯔꯛ ꯑꯃꯈꯥꯛ
ꯊꯦꯡꯒꯨꯗꯨ ꯃꯁꯛ ꯎꯗ꯭ꯔꯤ ꯃꯆꯤ ꯃꯆꯤ ꯐꯥꯎꯕ ꯂꯡꯂꯂꯝꯈꯤꯔꯣꯏ ꯎꯁꯤꯠꯇꯕꯤꯗꯣ ꯃꯥꯅ
ꯎꯝ
ꯋꯥꯔꯦ ꯉꯍꯥꯛꯇ ꯄꯣꯊꯥꯗꯨꯅ ꯂꯩꯊꯣꯛꯈꯤꯒꯦ ꯀꯥꯏ
ꯎꯝ
ꯑꯗꯒꯤ ꯊꯦꯡꯒꯨꯁꯤꯅ ꯍꯦꯟꯒꯠꯂꯛꯇꯣꯔꯦ
ꯒꯂꯛꯇꯒꯤ
ꯃꯥꯅ ꯇꯨꯝꯂꯤꯉꯩꯗ ꯑꯩꯅ ꯍꯥꯟꯅ ꯑꯩꯅ ꯍꯥꯟꯅ ꯂꯝ ꯊꯨꯡꯐꯝ ꯌꯧꯔꯒꯅꯤ ꯌꯧꯔꯛꯇ꯭ꯔꯦꯗ ꯊꯦꯕꯗꯣ ꯇꯨꯝꯗꯨꯅ ꯂꯩꯔꯝꯈꯤꯒꯅꯤ ꯗꯒꯔꯤ ꯊꯦꯡꯒꯨꯗꯨꯕꯨ ꯌꯧꯔꯝꯂ ꯗ꯭ꯔꯥ ꯍ ꯊꯦꯕꯁꯦ ꯍꯧꯒꯠꯂꯛꯈ꯭ꯔꯦ ꯀꯝꯗꯧꯏꯤ ꯊꯦꯕ ꯑꯩꯅ ꯑꯩꯅ ꯂꯝꯖꯦꯜ ꯊꯣꯏꯔꯦꯗꯣ ꯍꯥꯏ ꯑꯗꯨꯗꯨꯅ ꯁꯤꯅ ꯍꯥꯏꯅꯤꯡꯉꯤꯕꯁꯤ ꯀꯔꯤꯅꯣ
ꯁꯤꯅ ꯍꯥꯏꯅꯤꯡꯉꯤꯕꯁꯤ ꯍꯣꯅ ꯀꯜꯂꯗꯤ ꯀꯨꯟꯍꯨꯝꯗ ꯌꯥꯎꯋꯁꯤꯅꯦ ꯃꯅꯕ ꯇ ꯉꯅꯨꯡꯉꯕ ꯑꯩꯅ ꯆꯥꯎꯔꯦꯅ ꯄꯣꯉꯒ ꯂꯩꯕꯁꯨ ꯀꯅꯥꯗꯁꯤꯅꯦ ꯃꯅꯦꯗꯁꯨ
ꯀꯔꯤ ꯅꯨꯡꯁꯥꯅꯣ ꯂꯩꯒꯠꯂꯛꯇ꯭ꯔꯦ
ꯑꯁ ꯑꯩꯈꯣꯏ ꯃꯩꯕꯨꯗꯤ ꯂꯥꯛꯑꯦ ꯍꯥꯏꯕꯨ ꯁꯥꯏ ꯀꯔꯤꯅꯣ ꯈꯨꯌꯥꯥꯛ ꯑꯃꯅꯦ ꯍꯥꯏꯕ ꯅꯨꯡꯁꯥꯁꯦ ꯊꯃꯣꯏꯒꯁꯦ
ꯑꯗꯨꯅ ꯑꯩꯁꯦ ꯁꯥꯕꯗ ꯁꯤ ꯅ ꯀꯥꯏ ꯊꯃꯣꯏꯗꯣ ꯑꯃꯨꯛꯀꯁꯨ ꯀꯥꯏꯒꯦꯗꯣꯏꯔꯕ
ꯍꯣꯏ ꯀꯥꯏꯔꯤꯕ ꯊꯝꯃꯣꯏꯁꯦ ꯑꯃꯨꯛꯀꯁꯨ ꯃꯆꯦꯠ ꯃꯆꯦꯠ ꯇꯥꯅ ꯀꯥꯏꯒꯦ ꯇꯧꯋꯦꯕ
ꯀꯩꯅꯣ ꯆꯥꯕꯗꯨꯕꯃꯦꯟ ꯇꯣꯡꯕ
ꯅꯪ ꯑꯌꯨꯛꯇ ꯆꯥꯕ ꯏꯟꯁꯥꯡ ꯀꯧꯁꯤꯜꯂꯛꯑꯒꯗꯤ ꯌꯥꯝ ꯐꯖꯗ꯭ꯔꯦꯀꯣ
ꯀ
ꯅꯉ ꯇꯥꯇꯃ ꯃꯥꯜꯂꯦ
ꯇꯨꯝꯃꯦ
ꯑꯩꯗꯤ ꯇꯨꯝꯌꯥꯗ ꯑꯩꯁꯦ ꯄꯨꯡ ꯇꯔꯥꯈꯔꯦ ꯍꯣ
ꯃꯤꯠꯇꯣ ꯄꯥꯡ ꯉꯝꯗꯗ ꯑꯗꯨꯅ ꯇꯨꯝꯃꯤꯟꯅꯕ
ꯑꯩꯗꯤ ꯅꯨꯡꯊꯤꯜꯅꯤ ꯇꯨꯝꯃꯣꯏ ꯍꯥꯏꯗ꯭ꯔꯥ
ꯎꯝ
ꯅꯨꯡꯊꯤꯟ ꯇꯨꯝꯃꯨꯕꯗꯩꯅꯦꯕ ꯅꯨꯡꯊꯤꯜ ꯇꯨꯝꯃꯨꯕꯗꯩ ꯑꯩꯁꯦ ꯄꯨꯡ ꯇꯔꯥ ꯈꯔ ꯍꯜꯂꯛꯄꯗ ꯇꯨꯝꯃꯒꯦ ꯀꯥꯏꯅ ꯂꯦꯞ ꯄꯣꯠ ꯈꯣꯝꯖꯤꯜꯂꯒ ꯇꯨꯝꯕ ꯆꯪꯉꯦ ꯑꯗꯨꯕꯨ ꯑꯗꯨꯨꯝꯝ ꯁꯨꯡꯌꯥ ꯌꯥꯗ꯭ꯔꯦ ꯄꯨꯡ ꯇꯔꯥꯃꯥꯊꯣꯏꯕꯨ ꯑꯣꯜꯂꯒ ꯂꯩꯔꯨꯔꯦ ꯑꯩꯁꯦ ꯍ ꯑꯗꯨꯝ ꯐꯃꯨꯡꯗꯨꯗ ꯏꯁꯩ ꯑꯃꯨꯛ ꯏꯁꯩ ꯇꯥ ꯇꯥꯔꯒ ꯑꯣꯜꯂꯒ ꯑꯗꯨꯝ ꯐꯅ ꯀꯨꯏꯅ ꯂꯩꯔꯦ ꯑꯗꯨꯗꯩ ꯑꯃꯨꯛ ꯌꯥꯔꯦ ꯃꯇꯝꯗꯩ ꯄꯨꯡ ꯇꯔꯥꯃꯗ ꯈꯔ ꯍꯦꯜꯂꯒ ꯑꯃꯨ ꯍꯧꯒꯠꯂꯛ ꯑꯃꯨ ꯉꯝꯃ ꯑꯗꯨꯋꯥꯏ ꯇꯨꯝꯃꯤ
ꯎꯝ
ꯑꯌꯨꯛ ꯄꯨꯡ ꯇꯔꯥꯃꯥꯊꯣꯏꯗ ꯍꯧꯖꯤꯛ ꯄꯨꯡ ꯃꯥꯅꯦ ꯑꯗꯨꯒ ꯑꯍꯤꯡꯗ ꯊꯝꯃꯣꯏ ꯀꯥꯏꯕ ꯁꯥꯕ
ꯎꯝ ꯑꯗꯨꯒꯒ
ꯐꯥꯒꯤ ꯇꯧꯅꯤ ꯁꯥꯗꯦ ꯑꯩ ꯑꯗꯨꯒ ꯑꯌꯨꯛꯇꯅ ꯄꯨꯡ ꯍꯧꯖꯤꯛ ꯄꯨꯡ ꯇꯔꯥꯃꯨꯝꯊꯣꯏ ꯈꯔ ꯍꯦꯜꯂꯒ ꯈꯣꯠꯂꯔꯤꯁꯤ
ꯩꯅ ꯥꯏ ꯍꯧꯒꯠꯇ꯭ꯔꯤꯖꯥꯠ ꯁꯤꯕꯨꯅ ꯈꯅꯤ ꯈꯜꯂꯝꯕꯅꯦꯕ
ꯉꯔꯥꯡꯒꯤ ꯂꯥꯁꯤꯅ ꯄꯨꯡ ꯑꯃ ꯂꯩꯍꯧꯕ꯭ꯔꯥ
ꯃꯁꯤ ꯅꯨꯄꯤꯗꯨꯕꯨ ꯄꯨꯡ ꯇꯧꯅꯣꯅ
ꯇꯣꯉꯥꯟꯝ ꯂꯩꯔꯦ ꯍꯥꯏꯕꯗ ꯌꯩꯁꯦ ꯀꯩꯅꯣ ꯚꯣꯏꯁ ꯅꯣꯠ ꯍꯟꯗꯣꯛꯄꯤꯗꯣ ꯑꯗꯨꯝ ꯑꯃꯨꯛ ꯂꯩꯔꯦ ꯑꯗꯨ ꯇꯧꯔꯒ ꯑꯗ
ꯑꯣ
ꯀꯩꯅꯣꯁꯨ ꯌꯦꯡꯅꯤꯡꯉꯥꯏꯁꯨ ꯑꯝ ꯂꯩꯇꯅꯤꯅꯀꯣ ꯑ ꯉ ꯉ ꯉ ꯍꯣꯏ ꯑꯗꯨ ꯑꯗꯨꯗꯤ ꯑꯉꯍꯥꯡ ꯑꯃꯨꯛ ꯃꯦ ꯃꯦꯠꯁ ꯍꯣꯠꯄꯩ ꯀꯩꯀꯩ ꯈꯔ ꯀꯩ ꯑꯃꯨꯛ ꯌꯦꯡꯉꯝꯃꯦ
ꯎꯝ
ꯄꯦꯌꯥꯔ
ꯌꯨꯇꯨꯨꯞꯗꯌꯦ ꯍꯧꯒꯗꯣ
ꯍꯣꯏ ꯌꯦꯡꯒꯦ ꯑ ꯃꯣꯏꯒꯤ ꯇꯦꯁ ꯊꯥꯕꯗ ꯇꯦꯁꯇꯨꯗ ꯑꯟꯁꯔ ꯄꯤꯔꯛꯑꯦ ꯑꯗꯨ ꯑꯗꯨꯝ ꯌꯦꯡꯕꯅꯤꯗ
ꯎꯨꯝ
ꯑꯆꯔ
ꯌꯥꯍꯥꯎꯗꯤ ꯉꯜꯂꯦ ꯑꯩ ꯇꯨꯏꯁꯟ ꯂꯩꯕꯅꯤꯅ ꯄꯨꯡ ꯃꯉꯥꯗ ꯍꯧꯒꯗꯤꯕꯤꯌꯨ
ꯍꯣꯏ ꯅꯪ ꯉꯟꯇꯥ ꯇꯣꯗꯨꯣ ꯐꯩ ꯅꯪ ꯄꯨꯡ ꯃꯉꯥ ꯈꯣꯠꯇꯣꯏꯁꯤꯅ ꯑꯩꯅ ꯄꯨꯡ ꯇꯔꯨ ꯑꯗꯨꯋꯥꯏꯗ ꯃꯤꯀꯞ ꯍꯥꯏꯐꯦ ꯊꯣꯛꯣꯑꯝꯃꯦ ꯑꯗꯨꯗꯩꯗ ꯑꯃꯨꯛ ꯇꯧꯁꯤꯟꯒꯜꯂꯦ ꯅꯪ ꯇꯨꯡꯁꯤꯟꯕꯅꯤꯗ
ꯑꯗꯨ ꯄꯨꯡ ꯇꯔꯥꯃꯥꯊꯣꯏ ꯇꯥꯈꯤꯕ
ꯎꯝ ꯇꯥꯝꯃꯤ ꯊꯉꯒ ꯁꯥ ꯁꯥꯕ ꯇꯨꯝꯐꯝ ꯂꯥꯐꯝ ꯈꯪꯗꯕ ꯑꯩ ꯉꯍ ꯉꯍꯥꯛ ꯎꯏꯕꯗꯣ ꯑꯗꯨ ꯑꯣꯏꯌꯦꯕ ꯑꯩꯗꯣ
ꯎꯝ
ꯉꯥꯏꯍꯥꯡꯨꯛ ꯂꯩꯔꯦ ꯊꯣꯛꯑ ꯑꯃꯨꯛ ꯁꯥꯕ ꯑꯃꯨꯛ ꯑꯣꯜꯂꯅꯤ ꯉꯥꯏꯍꯥꯛ ꯂꯩꯔꯦ ꯑꯃꯨꯛ ꯀꯛꯊꯣꯛꯑꯅꯤ ꯑꯃꯨꯛ ꯎꯏꯔꯅꯤ ꯑꯗꯨꯝ ꯑꯗꯨꯃꯥꯏꯅ ꯇꯧ ꯂꯩꯕ ꯍꯥꯏꯗꯤ ꯐꯖꯅ ꯇꯨꯝꯗꯕꯗꯣ
ꯎꯝ
ꯐꯖꯅ ꯑꯗꯨꯨꯝꯗꯦꯕ ꯅꯨꯡ ꯉꯥꯛ ꯂꯣꯏꯔꯦ ꯉꯥꯥꯛ ꯂꯣꯏꯔ ꯎꯏ ꯎꯏꯔꯔꯦ
ꯑꯗꯨꯅ ꯁꯥꯕꯁꯦ ꯈꯪꯕ ꯋꯥꯏ
ꯣꯏ ꯁꯋꯥꯗꯒꯗꯤ ꯍꯥꯏ ꯎ ꯋꯥꯕꯨꯗꯤ ꯃ ꯍꯧꯋꯦ ꯍꯥꯏꯔꯒ ꯁꯥꯏ ꯁꯤꯁꯨ
ꯑꯁꯦꯔ ꯀꯥꯟꯗ ꯊꯣꯝ
ꯑꯥꯏꯁꯤ ꯂꯩꯕ ꯊꯣꯛꯄꯗꯨꯗ ꯃꯨꯗꯨꯒ ꯀꯨꯆꯨꯗꯨꯅꯦꯅ ꯑꯗꯨꯝ ꯈꯪꯖꯔꯒꯦ ꯁ꯭ꯋꯥꯏꯁꯤꯗ
ꯏꯦꯝꯃꯥꯏꯗꯤ ꯑꯗꯨ ꯍꯥꯏꯔꯒ ꯀꯣꯏꯆꯠ ꯆꯠꯇꯦ ꯑꯩꯈꯣꯏ ꯏꯁꯤꯡꯗꯣ ꯈꯔ ꯑꯗꯨꯝ ꯃꯃꯥꯡꯗꯒꯤ ꯊꯣꯡꯒꯥꯟꯗ ꯂꯩꯌꯦꯕꯀꯣ
ꯍꯝ
ꯀꯣꯏ ꯆꯠ ꯆꯠꯄ
ꯎꯝ
ꯌꯨꯝꯗ ꯂꯩꯔꯕꯔꯕꯅꯤꯅ ꯑꯗꯨꯝ ꯆꯠꯄꯗ ꯑꯗꯨꯝ ꯀꯩꯅꯣ ꯇꯧꯋꯦ ꯑꯗꯣ ꯁꯥꯕꯅꯤꯅ
ꯎꯝ ꯑꯩꯣꯏ ꯍꯣꯁꯇꯦꯜ ꯀꯩꯅꯣꯁꯤꯒꯤ ꯇꯦꯟꯁꯤꯒꯤꯀꯣ
ꯎꯝ
ꯃꯈꯥꯗ ꯂꯨꯈꯥ ꯍꯥꯏꯗꯣꯛꯅꯕ ꯊꯝꯕꯤꯗꯅ ꯍꯧꯖꯤꯛꯁꯦ ꯃꯣꯏꯁ ꯂꯨꯈꯥ ꯍꯥꯏꯗꯣꯛꯄ ꯑꯗꯨꯝ ꯅꯨꯡꯁꯥ ꯁꯥꯔ ꯊꯣꯛꯂꯛꯇꯣꯏꯅꯦ ꯀꯨꯝꯃꯛꯇꯣꯏꯅꯦ ꯃꯈꯥꯁꯤꯗ
ꯎꯝ
ꯑꯩꯈꯣꯏ ꯑꯗꯨꯒꯤ ꯍꯥꯏꯔꯗꯤ ꯌꯥꯝ ꯐꯩ ꯍꯥꯏꯕ ꯅꯥꯀꯟꯗ ꯊꯝꯃꯤꯁꯤ
ꯎꯝ ꯑꯦ ꯃꯣꯏ ꯃꯊꯛꯇ ꯑꯗꯨ ꯍꯥꯏꯗꯣꯛꯄ ꯑꯃ ꯂꯩꯇꯕ꯭ꯔꯥ
ꯂꯩꯇꯦ ꯃꯈꯥ ꯊꯝꯃꯤ ꯃꯣꯏꯒꯤ
ꯑꯃꯥ ꯔꯣꯝ ꯑꯗꯨꯗꯤ ꯑꯗꯨ ꯊꯛ ꯇꯧ ꯕꯤꯗꯨ ꯋꯥ
ꯋꯥꯔꯗ꯭ꯔꯤꯅꯦ ꯑꯩꯈꯣꯏꯗꯤ ꯋꯥꯗꯅꯦ ꯑꯗꯨꯗꯨꯅꯦ ꯑꯩꯈꯣꯏ ꯇꯤꯊꯤ ꯑꯉꯥꯡꯗꯣ ꯎ ꯅꯪ ꯇꯥꯍ ꯅꯪ ꯇꯥꯕ ꯅꯠꯇ꯭ꯔꯣ
ꯑꯥꯏ ꯅꯣꯏꯒꯤꯅ ꯑꯃꯨꯛ ꯑꯗ ꯊꯝꯃꯤꯗꯣ ꯐꯩꯅꯦꯕꯀꯣ ꯍꯥꯏꯗꯤ ꯊꯣꯟ ꯑꯅꯤꯗꯨꯗꯒꯤ ꯀꯨꯝꯊꯔꯛꯄꯗꯣ ꯋꯥꯅꯦꯕ
ꯎꯝ ꯃꯣꯏꯗꯨꯅꯅꯤꯅꯦ ꯀꯩꯅꯣ ꯎꯝ ꯑꯗꯣ ꯃꯣꯏꯁꯨ ꯑꯅꯤꯅꯤ ꯆꯞ ꯃꯥꯟꯅꯩ ꯑꯗꯨꯝ
ꯎꯝ
ꯍꯥꯥ
ꯑꯗꯨꯗ ꯊꯕꯛ ꯑꯃ ꯑꯣꯏꯅꯅꯦꯕ ꯇꯧꯅꯗꯣꯏꯁꯦ
ꯃꯦ ꯇꯉꯗꯁ ꯑꯩꯒꯤ ꯈꯣꯡꯅꯥꯎꯕꯤꯒꯤ ꯈꯨꯖꯤꯟꯁꯤ ꯌꯥꯝ ꯊꯤꯕ ꯍꯥꯏꯅ ꯑꯣꯏꯔꯦ
ꯁꯤꯝꯗꯣ
ꯑꯗꯣ
ꯏꯠꯂꯣ
ꯏꯠꯄ ꯌꯥꯔꯔꯣꯏ ꯃꯁꯥꯒꯤ ꯁꯦꯞꯁꯦ ꯍꯥꯏꯅ ꯀꯩꯅꯣꯝ ꯇꯧ ꯂꯩꯂꯒ ꯁ꯭ꯋꯥꯏꯗ ꯈꯨꯖꯤꯟꯗꯔꯤ ꯑꯃ ꯈꯪꯗꯦ ꯈꯔ ꯊꯤ
ꯈꯣꯡ ꯀꯥꯏꯅ ꯈꯣꯡꯒꯤ ꯑꯁ ꯈꯪꯗꯦꯗ ꯈꯣꯡꯒꯤ ꯈꯨꯖꯤꯟꯒꯁꯤꯗꯤ ꯑꯝꯇ ꯂꯧꯈꯠꯄ ꯌꯥꯕ ꯕꯣꯛ ꯂꯧꯈꯠꯄ ꯌꯥꯕꯁꯦ ꯑꯍꯨꯝ ꯈꯛꯇꯪ ꯌꯥꯏ ꯑꯅꯤꯗꯤ ꯌꯥꯗ꯭ꯔꯦ
ꯑꯦ ꯑꯩ ꯑꯩꯈꯣꯏ ꯏꯃꯥꯟꯅꯕꯤ ꯑꯃꯅꯥꯍꯥꯟ ꯆꯠꯂꯨꯗꯨꯗ ꯃꯥꯅ ꯍꯥꯏꯅꯦ ꯑꯩꯉꯣꯟꯗ ꯅꯪ ꯈꯣꯡꯁꯦ ꯍꯋꯥꯏꯔꯁꯦ ꯑꯁꯥꯡꯕꯤ ꯁꯥꯡ ꯁꯥꯡꯗꯦꯛꯄꯗ ꯃꯥꯜꯂꯤꯦ ꯂꯩ
ꯎꯝ
ꯎ
ꯍꯏꯁꯦ ꯑꯃꯨꯛꯇꯖꯤ ꯊꯝꯕ ꯑꯩꯈꯣꯏꯅ ꯀꯥꯡꯉꯧꯒꯨꯝꯕ ꯆꯥꯕꯩ ꯇꯧꯕ ꯑꯗꯨꯗ ꯌꯥꯝ ꯃꯥꯜꯂꯦꯌꯦ ꯑꯩꯒꯤ ꯈꯣꯡꯁꯦ
ꯑꯅꯤ
ꯁꯥꯡꯕꯒꯤ
ꯍꯋꯥꯏ ꯃꯥꯜꯂꯦ ꯍꯥꯏꯕꯤꯔꯛꯑꯦ
ꯍ ꯍꯣꯏ ꯅꯣꯛꯄ ꯑꯗꯨꯁꯨ ꯑꯍꯤꯡꯗꯅꯤꯀꯣ ꯏꯕꯥꯅꯤꯃꯛꯇꯨꯃꯤ ꯑꯗꯨꯅ ꯂꯩꯕꯗꯨꯗ ꯃꯥꯏ ꯃꯈ ꯇ ꯈꯣꯡ ꯅꯞꯄ ꯊꯝꯕꯗꯨꯗ ꯌꯦꯡꯅꯕ ꯃꯥꯅ ꯌꯦꯡꯉꯛꯄ
ꯎꯝ ꯑꯣꯅ ꯇꯩꯅꯥꯅꯥ
ꯑꯦ ꯑꯗꯣꯝ ꯑꯗꯣꯝ ꯃꯊꯪ ꯀꯣꯜ ꯇꯧꯔꯛꯄꯗ ꯋꯥꯔꯤ ꯑꯃꯃꯨꯛ ꯍꯥꯏꯕꯤꯒꯦ ꯗ꯭ꯔꯦꯁ ꯋꯥꯏꯕꯩꯗꯣ ꯑꯩꯈꯣꯏꯒꯤ
ꯎꯝ ꯍꯥꯏꯔꯛꯑꯣ ꯑꯗꯨꯗꯤ
ꯑꯗꯣ ꯍꯣꯏ ꯍꯣꯏ ꯊꯝꯃꯗꯝ
ꯎꯝ
ꯊꯃ